ꯑꯣ ꯇꯥꯕꯤꯔꯤꯕ꯭ꯔꯣ
ꯇꯥꯏꯌꯦ ꯇꯥꯕ꯭ꯔꯣ
ꯇꯥꯏꯌꯦ ꯃꯤ ꯂꯩꯕ꯭ꯔꯣ ꯌꯨꯝꯁꯤꯕꯣ꯫
ꯃꯤ ꯂꯩꯑꯌꯦ ꯃꯤ ꯂꯩꯌꯦ꯫
ꯀꯩ ꯇꯧ ꯀꯩ ꯇꯥꯏꯌꯦ ꯐꯖꯅ ꯇꯥꯏꯌꯦ꯫
ꯑꯣ ꯑꯩꯒꯤ ꯐꯣꯟꯁꯦ ꯑ ꯁꯨꯝ ꯐꯝꯒ ꯂꯩꯌꯦꯦ ꯐꯣꯟꯅꯔꯥ ꯅꯠꯇ꯭ꯔꯒ ꯅꯦꯠꯋꯥꯛꯅꯔꯥ ꯑꯗꯨꯃꯥꯏꯅ ꯍꯦꯛ ꯍꯦꯛ ꯇꯧꯒꯟꯅꯦꯕ꯫
ꯅꯪꯒꯤ ꯐꯣꯟꯣꯟꯁꯦ ꯌꯥꯏ꯫
ꯈꯪꯗꯦ ꯍꯣꯏ ꯕꯦꯔꯥ ꯌꯥꯝ ꯂꯩꯌꯦ ꯏꯁꯀ꯭ꯔꯤꯟꯁꯨ ꯂꯣꯏ ꯌꯥꯗ꯭ꯔꯕꯅꯤꯅꯦ ꯐꯣꯟꯒ꯫
ꯅꯪꯗꯤ ꯀꯗꯩꯔ ꯂꯩꯒ꯭ꯔꯦ꯫ ꯍꯧꯖꯤꯛꯇꯛꯇ ꯍꯧꯒꯠꯂꯤꯗ ꯍꯧꯒꯠꯂꯦ ꯍꯧꯒꯠꯂꯦ ꯅꯪ ꯉꯁꯥꯏ ꯀꯣꯜ ꯇꯧꯔꯛꯏꯅ꯫ ꯑꯗꯨ ꯈꯔ ꯂꯩꯌꯦ ꯑꯥꯃꯤꯅꯤ ꯑꯃ ꯑꯅꯤ ꯍꯥꯏꯔ ꯍꯧꯒꯠꯈ꯭ꯔꯦ
ꯑꯣ ꯑꯁ ꯀꯩ ꯃꯩꯁꯨ ꯂꯥꯛꯇꯦ ꯌꯥꯝ ꯇꯜꯂꯦ꯫
ꯉꯁꯥꯏ ꯉꯁꯥꯏ ꯃꯤꯅꯤꯠ ꯑꯃ ꯑꯃ ꯐꯥꯎꯧ ꯁꯨ ꯌꯧꯔꯝꯃꯣꯏ ꯂꯥꯛꯄ
ꯑꯗꯨꯅꯦ ꯑꯩꯅ ꯃꯩ ꯍꯦꯛ ꯂꯥꯛꯑꯦ ꯍꯥꯏꯅ ꯎꯝ ꯏꯃꯥꯅ ꯑꯁ ꯑꯗꯨꯗꯤ ꯆꯥꯛ ꯊꯣꯡꯈ꯭ꯔꯣ ꯍꯥꯏꯅ ꯆꯥꯛ
ꯍꯣꯏ ꯑꯩꯈꯣꯏꯁꯨ꯫
ꯊꯥꯡꯒꯠꯀꯦ ꯇꯧꯔꯤꯅꯦ ꯑꯗꯨꯒ ꯃꯩ ꯑꯩꯗꯣ ꯑꯣꯟ ꯇꯧꯔꯒ ꯌꯦꯡꯉꯥꯒ꯫ ꯃꯩꯗꯣ ꯃꯨꯠꯂꯝꯃꯦ ꯑꯃꯨꯛ꯫
ꯍꯣꯏ ꯑꯩꯈꯣꯏꯁꯨ ꯆꯞ ꯃꯥꯟꯅꯩ ꯑꯩꯈꯣꯏꯒꯤ ꯀꯦꯁꯇꯣ ꯌꯥꯗꯕꯒꯤꯀꯣ ꯀꯩꯅꯣ ꯕꯨ ꯀꯤꯡꯒꯤꯗꯣ ꯄ꯭ꯔꯣꯕ꯭ꯂꯦꯝ ꯂꯩꯕꯒꯤ ꯂꯣꯏꯗꯤ ꯂꯣꯏꯗꯦ ꯑꯗꯣ ꯈꯤꯇꯪ ꯂꯩꯕꯒꯤ ꯍꯌꯦꯡꯈꯩ ꯋꯥꯒꯗꯅ ꯍꯟꯗꯛꯁ ꯉꯛꯑꯒꯗ
ꯅꯣꯏꯒꯤ ꯕꯨꯛꯀꯤꯡ ꯇꯧꯕꯒꯤꯗꯣ ꯃꯤ ꯑꯃꯈ ꯈꯤꯇꯪ ꯑꯣꯏꯕ꯭ꯔꯣ꯫ ꯦ ꯑꯦꯁꯀꯤꯗ ꯑꯣꯍꯣ
ꯒꯤ ꯂꯩ ꯑꯗꯨꯒ ꯍꯟꯗꯛꯁꯨ ꯃꯩꯗ ꯑꯣꯏꯅ ꯇꯧꯁꯦꯅ ꯂꯩꯕ ꯒꯦꯁꯇ ꯊꯣꯡꯗ꯭ꯔꯤꯕ ꯍꯟꯗꯛꯇꯤ ꯏꯟꯗꯛꯁꯟ ꯉꯥꯛꯇ ꯁꯤꯖꯤꯟꯅꯩ꯫
ꯑꯩꯈꯣꯏꯛ ꯒꯦꯁ ꯀꯧ ꯃꯩꯗ ꯉꯥꯛꯇ ꯊꯣꯡꯉꯦ꯫
ꯎꯝ ꯑꯩꯈꯣꯏꯁꯨꯅꯦ ꯒꯦꯁꯇ ꯄꯥꯛ ꯊꯣꯡꯗ꯭ꯔꯦ꯫
ꯍꯥꯏꯗꯤ ꯃꯩꯗꯣ ꯑꯗꯨꯝ ꯊꯣꯡꯕ ꯅꯨꯡꯉꯥꯏꯔꯦ꯫ ꯊꯥꯗꯤ ꯃꯩꯗꯣ ꯍꯧꯈ꯭ꯔꯗꯤ ꯑꯗꯨꯝ ꯎ ꯅꯨꯡꯉꯥꯏ ꯅꯣꯏꯗꯤ ꯏꯟꯗꯛꯁꯟ ꯂꯩꯕꯅꯤꯅ ꯏꯟꯗꯛꯁꯟꯗ ꯂꯣꯏ
ꯎꯝ ꯍꯣꯏ ꯏꯟꯗꯛꯁꯟꯗ ꯊꯣꯡꯉꯦ ꯍꯣꯏ ꯍꯟꯗꯛꯇꯤ ꯑꯗꯨ ꯅꯪ ꯉꯔꯥꯡ ꯑꯩꯈꯣꯏꯅ ꯂꯩ ꯄꯨꯔꯛꯏꯅ
ꯑꯩ ꯊꯥꯗ꯭ꯔꯤꯌꯦ ꯀꯥꯎꯋꯦ꯫ ꯑꯩ ꯊꯥꯗ꯭ꯔꯤꯌꯦ ꯅꯪ ꯑꯩ ꯀꯥꯎꯋꯦ ꯍꯧꯖꯤꯛꯁꯨ ꯑꯩꯅ ꯑꯩꯅ ꯀꯥꯎꯗꯅꯤꯡꯉꯥꯏ ꯍꯥꯏꯅ ꯍꯦꯛ ꯆꯪꯂꯛꯄꯗ ꯑꯦ ꯀꯩꯅꯣ ꯄꯥꯝꯕꯤ ꯑꯃ ꯂꯩ ꯄꯥꯝꯕꯤ ꯑꯃ ꯂꯩꯕꯗꯣ ꯑꯗꯨꯗ ꯊꯝꯕꯅꯦꯕ ꯑꯗꯨꯒ ꯑꯩꯗꯤ ꯑꯃꯨꯛ
ꯑꯥ
ꯑꯩꯁꯨꯅꯦ꯫
ꯎꯋꯦ ꯑꯗꯨ ꯍꯧꯖꯤꯛ ꯑꯃꯨꯛ ꯇꯟꯕ꯫ ꯍꯥꯔꯕ꯭ꯔꯣ
ꯑꯗꯣ ꯍꯧꯖꯤꯛ ꯋꯥꯔꯤ ꯁꯥ ꯍꯣꯏ ꯑꯩꯁꯨ ꯉꯔꯥꯡꯗꯣ ꯑꯩꯈꯣꯏ ꯉꯔꯥꯡ ꯊꯦꯡꯂ ꯏꯅ ꯑꯗꯨꯒꯤ ꯉꯔꯥꯡ ꯊꯦꯡ ꯂꯛꯄꯒꯤ ꯇꯥꯟ ꯇꯟꯈꯤꯕꯒꯤ ꯍꯧꯖꯤꯛꯅ ꯀꯩꯅꯣ ꯉꯁꯥꯏ ꯑꯌꯨꯛꯅ ꯑꯃꯨꯛ ꯊꯥꯕꯅꯦꯕ ꯒꯝꯂꯥꯗ ꯊꯥꯈꯤꯕꯅꯤ ꯑꯩꯗꯤ ꯫ ꯅꯪꯗꯤ ꯒꯝꯂꯥꯗ ꯊꯥꯗꯣꯏꯔꯣ ꯅꯦꯠꯋꯥꯛꯁꯦ ꯑꯃꯨꯛ ꯃꯥꯡꯈꯔꯕ ꯃꯥꯂꯦ ꯫ ꯇꯥꯕ꯭ꯔꯣ ꯑꯥ ꯀꯅꯥ ꯀꯅꯥ ꯂꯩꯔꯤꯅꯣ ꯍꯧꯖꯤꯛꯅ ꯫ ꯅꯊꯟꯇ ꯂꯩꯕ꯭ꯔꯣ ꯫ ꯍꯜꯂꯣ ꯑꯩꯒꯤ ꯐꯣꯟꯁꯦ ꯌꯥꯗ꯭ꯔꯕ ꯃꯥꯜꯂꯦ ꯅꯦꯋꯥꯛꯁꯦ ꯫ ꯃꯩꯅ ꯂꯥꯛꯇꯕꯅꯦ ꯐꯣꯟ ꯅꯦꯋꯥꯛꯅ ꯌꯥꯗꯕꯅꯦ ꯐꯣꯟ ꯏꯁꯀꯔꯤꯟꯅ ꯌꯥꯗꯕꯅꯦ ꯫ ꯇꯥꯕ꯭ꯔꯣ ꯑꯩꯒꯤ ꯐꯣꯟ ꯅꯦꯠꯋꯔꯥꯛꯁꯦ ꯌꯥꯗ꯭ꯔꯦ ꯏꯌꯥꯝꯕ ꯑꯃ ꯂꯩꯌꯦꯕ ꯃꯥꯒꯤ ꯍꯣꯁꯄꯣꯔꯠ ꯄꯤꯌꯣ ꯍꯥꯏꯔꯁꯨ ꯁꯨꯡꯄꯤ ꯄꯤꯗꯦ ꯁꯤ ꯌꯥꯗꯕꯅꯤ ꯑꯩ ꯈꯣꯏ ꯏꯌꯥꯝꯕꯁꯦ ꯫